ꯇꯥꯕꯣꯔ
ꯇꯥꯌꯦ ꯇꯥꯌꯦ ꯁꯦꯡꯅ ꯇꯥꯕ꯭ꯔꯣ ꯅꯪꯒꯤꯗꯤ
ꯍꯣꯏ ꯁꯦꯡꯅ ꯇꯥꯏꯌꯦ ꯍꯣꯏ
ꯊꯕꯛ ꯆꯤꯟꯕ꯭ꯔꯣ ꯍꯟꯗꯛ ꯀꯥꯟꯁꯦ ꯅꯪ
ꯆꯤꯡ ꯆꯤꯟꯗꯦꯗ ꯇꯤꯕꯤ ꯌꯦꯡꯉꯥ ꯂꯩ ꯑꯉꯥꯡꯒ ꯀꯔꯤ ꯏꯟꯖꯥꯡ ꯆꯥꯔꯒꯦ
ꯉꯁꯤꯁꯦ ꯉꯥ ꯆꯥꯅꯤꯡꯕꯩ ꯉꯥ ꯊꯣꯡꯕꯅꯦ ꯑꯩ ꯈꯔ ꯆꯥꯈ꯭ꯔꯦ ꯉꯥ ꯅꯣꯏꯗꯤ
ꯎꯝ ꯉꯥ ꯆꯥꯏꯕ ꯑꯩ ꯑꯉꯥꯡꯒ ꯂꯩꯃꯤꯟꯅꯕ ꯈꯔ ꯂꯥꯛꯈꯦ ꯍꯣꯏ
ꯑꯣꯍꯣꯏ ꯀꯥꯥꯏꯗ ꯀꯥꯏꯗ
ꯑꯩꯈꯣꯏ ꯀꯥꯡꯁꯣꯏ ꯆꯥꯏ
ꯑꯆꯥ ꯀꯌꯥꯅꯣ ꯂꯩꯃꯤꯟꯅꯩ ꯑꯗꯨꯕꯨ ꯑꯃꯔꯣ ꯑꯅꯤꯔꯣ
ꯑꯃ ꯑꯃꯒ
ꯑꯖ
ꯎꯝ
ꯉꯁꯥꯏꯗꯨꯁꯨ ꯑꯩꯁꯨ ꯐꯔꯛ ꯇꯥꯕ ꯑꯃꯨꯛꯀ ꯅꯪꯅ ꯍꯥꯏꯔꯛꯄ ꯇꯥꯟꯖꯥꯗꯣ ꯑꯩꯗꯤ ꯉꯥꯅꯦ
ꯍꯣ ꯍꯣꯏ ꯍꯣꯏ ꯕꯣꯜ ꯌꯦꯡꯕ ꯅꯠꯇ꯭ꯔꯣ
ꯌꯦꯡꯗꯦꯗ ꯀꯥꯏꯗꯩꯅꯣ ꯅꯣꯏꯗꯤ ꯑꯗꯨꯝ ꯌꯦꯡꯉꯦ
ꯌꯦꯡꯉꯦ ꯊꯕꯛ ꯁꯪꯡꯉꯗꯤ ꯌꯦꯡꯉꯦ
ꯎꯝ
ꯊꯕꯛ ꯁꯪꯗꯔꯗꯤ ꯌꯦꯡꯗ꯭ꯔꯦ
ꯑꯗꯣ ꯅꯪꯒꯤꯗꯣ ꯑꯗꯨꯝ ꯁꯟꯗꯦꯗꯨ ꯁꯨꯇꯤ ꯑꯗꯨꯝ ꯄꯤꯕ ꯅꯪꯒꯤ ꯊꯕꯛꯇꯣ
ꯍꯣꯏ ꯁꯟꯗꯦꯗꯤ ꯁꯨꯇꯤ ꯄꯤ ꯍꯣꯏ ꯑꯩꯈꯣꯏꯁꯦ ꯃꯤ ꯄꯥꯏꯕ ꯌꯥꯝꯃꯟꯕ ꯃꯔꯛ ꯃꯔꯛꯇ ꯑꯗꯨꯝ ꯀꯩ ꯍꯥꯏꯕ꯭ꯔꯥ ꯑꯃꯅ ꯍꯥꯏꯕꯗꯤ ꯇꯥꯔꯒ ꯑꯃꯅ ꯍꯥꯏꯕꯗꯨ ꯇꯥꯗꯕ ꯑꯗꯨꯃꯥꯏꯅ ꯇꯧꯕ ꯂꯩꯌꯦ
ꯑ ꯑꯗꯨꯝ ꯇꯧꯕꯅꯦ ꯃꯣꯏ ꯃꯤ ꯌꯥꯝꯕꯩꯔꯥ ꯈꯪꯗꯦ
ꯎꯝ
ꯁꯦꯡꯗꯕ꯭ꯔꯣ ꯑꯩꯒꯤꯁꯦ
ꯁꯤꯉ ꯁꯤꯉ
ꯉꯁꯥꯏꯗꯣ ꯎꯝ
ꯎꯝ
ꯉꯁꯥꯏꯗ ꯅꯣꯏ ꯁꯥꯏꯅ ꯑꯩꯉꯣꯟꯗ ꯍꯥꯏꯕꯅꯦꯕ ꯑꯃ ꯁꯥꯕꯣꯟꯗꯣ
ꯎꯝ
ꯁꯥꯕꯣꯣꯟꯗꯣ ꯃꯥꯅ ꯃꯉꯣꯟꯗ ꯑꯃ ꯂꯩꯌꯦꯅ ꯍꯥꯏꯕ ꯑꯩꯅ ꯈꯟꯕꯅꯗꯤ ꯑꯆꯧꯕ꯭ꯔꯥ ꯍꯥꯏꯅ ꯈꯟꯕ ꯂꯨꯄꯥ ꯀꯨꯟꯊ꯭ꯔꯥ ꯄꯤꯕ ꯖꯥꯠꯇꯣ ꯑꯗꯨ ꯑꯣꯏꯔꯗꯤ ꯑꯩ ꯂꯧꯕ ꯌꯥꯏꯑꯕ ꯑꯗꯣ ꯅꯪꯒꯤ ꯃꯐꯝꯗꯗꯤ ꯀꯨꯟꯊ꯭ꯔꯥ ꯄꯤꯕꯗꯤ ꯂꯥꯛꯇꯦ
ꯀꯨꯟꯊ꯭ꯔꯥ ꯄꯤꯕꯗꯤ ꯂꯥꯛꯇꯦ
ꯎꯝ ꯍꯟꯗꯛ ꯄꯣꯠ ꯐꯪꯗꯕꯒꯤꯔꯗꯤ ꯈꯪꯗꯦ ꯑꯗꯨꯗ ꯀꯌꯥ ꯁꯥꯕ
ꯈꯪꯗꯕꯣ ꯏꯟꯇꯤ ꯅꯥꯟ ꯄꯤꯕꯗꯣ ꯃꯉꯥꯗ ꯅꯥꯏꯟꯤ ꯅꯥꯏꯟ ꯄꯤ ꯅꯅ ꯀꯃꯥꯏꯅ ꯌꯦꯡꯅꯒ ꯈꯪꯗ ꯑꯗꯨꯗꯤ ꯂꯩꯔꯦ
ꯑꯥ ꯑꯥ ꯑꯥ ꯃꯉꯥꯗ ꯆꯨꯝꯃꯦ ꯆꯨꯝꯃꯦ ꯀꯨꯟꯊ꯭ꯔꯥ ꯑꯣꯏꯒꯅꯤ ꯑꯗꯨ ꯑꯣꯏꯔꯗꯤ
ꯑꯝ ꯑ ꯑꯗꯨꯒ ꯇꯔꯥ ꯇꯔꯥ ꯄꯤꯕꯁꯨ ꯂꯩꯕꯅꯤ ꯖꯣ ꯃꯨꯡꯒꯥ ꯑꯦꯂꯣꯐꯔꯥ ꯌꯥꯎꯕ ꯎꯝ
ꯎꯝ ꯑꯩ ꯑꯩ ꯂꯧꯒꯦꯅꯗꯤ ꯈꯟꯕꯅꯦ ꯑꯗꯣ ꯅꯍꯥꯟ ꯄꯣꯠꯁꯤ ꯊꯤꯜꯂꯛꯄ ꯂꯧ ꯂꯧꯒꯗꯕꯒꯤꯀꯣ ꯑꯗꯨꯗ ꯑꯩꯁꯦ ꯍꯥꯏꯕ ꯅꯪꯗ꯭ꯔꯦ ꯑꯗꯨꯒ ꯑꯇꯣꯞꯄꯗꯤ ꯈꯔ ꯂꯩꯔꯤꯕ ꯑꯗꯨꯒꯒꯤꯅꯦ ꯃꯥ ꯇꯔꯥ ꯇꯔꯥ ꯄꯤꯕꯗꯤ ꯈꯔ ꯌꯥꯝꯅ ꯂꯩꯌꯦꯕ ꯁꯤꯟꯊꯣꯜꯒꯤ ꯃꯈꯜ ꯑꯅꯤ ꯑꯍꯨꯝꯗ ꯑꯗꯨꯒꯤ ꯀꯨꯟꯊ꯭ꯔꯥ ꯄꯤꯕꯗꯨꯗꯤ ꯃꯤꯅꯁꯨ ꯄꯥꯝꯃꯦ ꯑꯗꯨꯝ ꯏꯅꯥꯛ ꯈꯨꯨꯟꯕꯁꯨ ꯁꯨ ꯂꯩꯇꯕꯁꯨ ꯑꯗꯨꯝ ꯆꯞ ꯆꯥꯏꯗꯅ ꯀꯨꯟꯊ꯭ꯔꯥꯒꯤꯗꯨꯗꯤ ꯌꯥꯡꯈꯩꯒꯨꯝꯕ ꯌꯧꯈ꯭ꯔꯗꯤ ꯃꯤ ꯈꯔ ꯀꯩꯅꯣꯝ ꯇꯧꯋꯦꯕ
ꯁꯣꯔ ꯖꯦꯜꯒꯨꯝꯕꯗꯤ ꯊꯝꯅꯤꯡꯗ꯭ꯔꯣ ꯑꯗꯨꯗ
ꯑꯗꯨꯗꯣ ꯄꯥꯛ ꯆꯠꯂꯣꯏꯗ꯭ꯔꯅ ꯄꯥꯈꯠꯄ
ꯎꯝ
ꯗꯅꯦꯦ
ꯎꯝ ꯑꯗꯣ ꯅꯣꯏ ꯁꯤꯡꯖꯨ ꯆꯥꯃꯤꯟꯅꯅꯤꯡꯉꯥꯏ ꯍꯥꯏꯝꯕ꯭ꯔꯣ
ꯍꯥꯏꯔꯝꯃꯦ ꯀꯩꯝ ꯍꯥꯏꯔꯛꯇ꯭ꯔꯤꯁꯤꯅꯤ ꯑꯩ ꯊꯕꯛ ꯀꯌꯥꯝ ꯆꯤꯜꯂꯕꯅꯣ ꯍꯥꯏꯅ ꯑꯩ ꯍꯪꯅꯤꯡꯉꯥꯏꯁꯨ ꯊꯕꯛꯤꯂꯝꯒꯗ꯭ꯔꯥꯅꯤ
ꯑꯉꯥꯡ ꯌꯥꯝꯕꯅꯤꯅ ꯃꯥꯗꯤ ꯉꯁꯥꯏ ꯑꯉꯥꯡ ꯑꯅꯤꯗꯨ ꯇꯨꯝꯃꯗꯤ ꯊꯤꯟꯕꯤꯔꯛꯑꯣ ꯍꯥꯏꯕꯅꯦꯕ
ꯎꯝ ꯑꯗꯣ ꯍꯧꯖꯤꯛꯇꯤ ꯍꯧꯖꯤꯛꯁꯨ ꯆꯤꯜꯂꯝꯕ꯭ꯔꯣ ꯃꯥꯕꯣ
ꯍꯧꯖꯤꯛ ꯇꯨꯝ ꯍꯣꯜꯅ ꯀꯅꯦ ꯇꯥꯕ꯭ꯔꯣ
ꯑꯣ ꯇꯥꯏ ꯇꯥꯏ
ꯑꯣ ꯑꯣ ꯃꯥꯄꯤ
ꯏꯆꯥ ꯅꯨꯨꯄꯤꯁꯦ ꯃꯥ ꯁꯦꯟꯗꯦꯜ ꯌꯥꯎ ꯎꯝ ꯑꯅꯤꯗꯨ ꯄꯨꯂꯞ ꯄꯨꯔꯛꯑꯣꯏ ꯑꯃꯈꯛꯇꯅꯦ ꯏꯥꯁꯦ ꯁꯗꯜ
ꯍꯜꯂꯣ
ꯇꯥꯕ꯭ꯔꯣ
ꯇꯌꯦ ꯇꯌꯦ
ꯏꯆꯥꯅꯨꯄꯤꯁꯦ ꯁꯦꯟꯗꯜ ꯂꯩꯇ꯭ꯔꯦ ꯍꯥꯏꯅ ꯑꯩꯈ ꯏꯊꯤ ꯊꯤꯔꯒ ꯂꯩ ꯑꯗꯨꯁꯨ ꯑꯃ ꯅꯥꯝꯃ ꯑꯃꯈꯛꯇꯪ ꯇꯣꯡꯉꯒ ꯂꯩꯇ꯭ꯔꯦ ꯍꯥꯏꯅ ꯑꯃꯨꯛ ꯃꯃꯥꯗ ꯀꯔꯤ ꯇꯧꯔꯒ ꯂꯩꯕ꯭ꯔꯥ ꯈꯪꯗꯦ ꯇꯞꯅ ꯃꯅꯥꯛꯅꯥ ꯃꯅꯥꯛꯀꯣꯡꯕꯗ ꯑꯩꯅ ꯍꯥꯏꯕꯤꯕꯅꯦꯕ
ꯑꯥ ꯍꯧꯀꯠꯄ ꯌꯥꯗꯕꯒꯤ ꯑꯣꯏꯔꯝꯅꯤꯗꯨ ꯑꯣꯏꯔꯗꯤ
ꯍꯧꯒꯠꯂꯦ ꯍꯧꯖꯤꯛ ꯑꯃꯅ ꯏꯁꯩ ꯀꯟꯅ ꯁꯛꯍꯒꯂꯦ ꯑꯇꯣꯕꯗꯨꯅ ꯑ
ꯍꯟꯗꯛꯁꯦ ꯄꯣꯠ ꯌꯥꯝ ꯂꯥꯛꯇꯕ꯭ꯔꯥ ꯅꯣꯏꯒꯤꯁꯦ
ꯑ ꯍꯟꯗꯛꯁꯦ ꯀꯩꯅꯣ ꯇꯧꯕ ꯂꯨꯀꯦꯠ ꯇꯧꯋꯤꯗꯅ ꯕ꯭ꯂꯣꯀꯦꯠ ꯇꯧꯕꯒꯤ ꯄꯣꯠ ꯈꯔ ꯈꯔꯗꯤ ꯂꯥꯛꯑꯦ
ꯑꯝ ꯅꯍꯥꯟ ꯏꯃꯥꯅ ꯌꯦꯡꯕ ꯆꯠꯂꯒ ꯏꯍꯥꯡ ꯍꯥꯡꯉꯦꯅ ꯍꯥꯏꯕꯀꯣ ꯍꯥꯏꯕꯗꯤ ꯑꯗꯨꯛ ꯍꯅ ꯊꯥꯏꯅꯒꯨꯝꯅ ꯇꯧꯗꯦꯅ ꯍꯥꯏꯕ
ꯎꯝ ꯅꯣꯏ ꯀꯝꯐꯣꯔꯠꯀꯨꯝꯕꯗꯤ ꯊꯝꯃꯣ ꯀꯝꯐꯣꯔꯠ ꯀꯃꯜꯅꯕ ꯁꯣꯞꯇꯁꯨ ꯂꯩꯕꯅꯦꯀꯣ
ꯁꯣꯐ ꯇꯁꯇꯨ ꯂꯩꯌꯦ ꯑꯩꯁꯨ ꯈꯜꯂꯤꯕꯅꯦꯕ ꯑꯗꯣ ꯀꯝꯐꯔꯠꯁꯦ ꯂꯣꯏꯁꯤꯟꯗꯕ ꯑꯗꯨꯒꯤ ꯒꯤ ꯈꯔ ꯇꯪꯈꯥꯏꯃꯨꯛ ꯗꯖꯟ ꯑꯃ ꯂꯩꯕꯁꯤꯗ ꯇꯪꯈꯥꯏꯗ ꯆꯠꯂꯒ ꯇꯪꯈꯥꯏꯗꯤ ꯂꯩꯔꯤꯕꯀꯣ ꯑꯗꯨꯒꯤꯅꯤ ꯑꯩꯈꯣꯏꯒꯤ ꯈꯨꯟꯗ ꯄꯥꯏꯕꯁꯦ ꯇꯨ ꯍꯟꯗ꯭ꯔꯦꯗ ꯇꯦꯟ ꯑꯦꯝ ꯑꯦꯜ ꯔꯥ ꯇꯣꯏꯅ ꯆꯠꯄꯁꯦ
ꯑꯗꯨꯅꯦ ꯑꯗꯨꯒꯤꯗꯣ ꯌꯥꯎꯋꯦ ꯍꯣꯏ ꯇꯨ ꯍꯟꯗ꯭ꯔꯦꯠ ꯇꯦꯟ ꯑꯦꯝ ꯑꯦꯝꯒꯤꯗꯣ
ꯑꯗꯨꯝ ꯌꯦꯡꯕ ꯌꯥꯏ
ꯌꯥꯏ ꯂꯩ ꯑꯗꯨ ꯁꯥꯏꯁꯀꯤꯗꯣ
ꯑꯗꯨꯒꯤꯗꯣ ꯑꯗꯨꯝ ꯌꯦꯡꯕ ꯌꯥꯏ ꯑꯗ ꯄꯣꯠ ꯆꯩꯁꯦ ꯈꯔ ꯂꯣꯏꯁꯤꯟꯗꯕꯒꯤꯀꯣ ꯄꯨꯔꯛꯑꯒ ꯀꯨꯏꯅ ꯑꯃꯨꯛ ꯊꯝꯕꯗꯣ ꯑꯗꯨꯒꯤꯅꯤꯗ
ꯎꯝ ꯑꯗꯣ ꯎꯝ ꯔꯨꯝ ꯐ꯭ꯔꯦꯁꯅꯔ ꯑꯩꯈꯣꯏ ꯀꯔꯤ ꯍꯥꯏꯔꯤꯕ꯭ꯔꯥ ꯋꯥꯁꯔꯨꯝꯒꯨꯝꯕꯗ ꯆꯠꯄ ꯀꯥꯟꯗ ꯑꯗꯨꯝ ꯍꯥꯞꯄꯒꯨꯝꯕꯗꯣ ꯑꯗꯨꯒꯨꯝꯕꯁꯨ ꯂꯩ ꯑꯗꯨꯗꯤ ꯂꯧꯋ ꯈꯔ ꯈꯪꯗꯦꯅꯦ
ꯑꯗꯨꯗꯤ ꯂꯨꯄꯥ ꯀꯌꯥ ꯀꯌꯥꯒꯤ ꯄꯤꯀꯦꯠꯅꯣ
ꯑꯗꯨꯗ ꯑꯦꯝ ꯑꯥꯔ ꯄꯤꯗꯣ ꯁꯤꯛꯁꯇꯤ ꯐꯥꯏꯚ ꯑꯣꯏꯕꯅꯦ ꯍꯥꯏꯕꯗꯤ ꯄꯥꯟ ꯗꯨꯀꯥꯟꯒꯨꯝꯕꯗꯗꯤ ꯑꯗꯨꯝ ꯃꯃꯜ ꯐꯤꯐꯇꯤ ꯑꯦꯀ꯭ꯔꯣꯁꯀꯨꯝꯕ ꯇꯧꯔꯗꯤ ꯑꯗꯨꯝ ꯈꯔ ꯀꯩꯅꯣ ꯆꯠꯄ ꯋꯥꯕꯅꯦꯕ
ꯎꯝ
ꯄꯥꯎꯗꯔ ꯂꯨꯄꯥ ꯇꯔꯥ ꯄꯤꯕ ꯂꯩ ꯋꯥꯏꯜ ꯏꯁꯇꯣꯟꯒꯤꯀꯣ
ꯎꯝ
ꯊꯥꯔꯇꯤꯟ ꯇ꯭ꯋꯦꯜꯐ ꯄ꯭ꯂꯁ ꯋꯥꯟ ꯑꯣꯏꯕ ꯇꯔꯥ ꯄꯦꯟꯗ ꯄꯥꯎꯗꯔꯉꯗ
ꯑꯣ ꯑꯣ ꯅꯣꯏꯒꯤꯁꯦ ꯄꯣꯠꯆ ꯆꯩ ꯇꯩꯅꯤꯡꯉꯥꯏ ꯈꯣꯠꯅꯤꯡꯉꯥꯏ ꯑꯌꯥꯝꯕꯅꯦꯀꯣ ꯆꯥꯕꯗꯤ ꯅꯠꯇꯦꯕ
ꯆꯥꯡ ꯆꯥꯝꯕꯗꯤ ꯌꯥꯎꯗꯣ ꯍꯥꯏ
ꯑꯣ ꯎꯝ ꯌꯦꯡꯁꯦ ꯑꯩ ꯁꯣꯐ ꯇꯆꯇꯨꯗꯤ ꯑꯩ ꯂꯧꯕꯁꯨ ꯌꯥꯏ ꯑꯗꯨꯗꯤ ꯍꯥꯏꯕꯗꯤ ꯈꯨꯟꯒꯤ ꯑꯗꯨꯝ ꯄꯥꯏꯑꯕ ꯈꯨꯟꯒꯤ ꯃꯤꯁꯤꯡꯁꯨ ꯑꯗ ꯑꯩꯈꯣꯏꯅ ꯀꯝꯐꯔꯠ ꯂꯧꯕꯅꯤꯅ ꯑꯌꯥꯝꯕ ꯀꯝꯐꯔꯠꯇ ꯈꯜꯂꯒ ꯂꯧꯕꯗꯨꯒꯤꯅꯤꯅ ꯑꯗꯨꯗꯪ ꯂꯣꯏ ꯀ꯭ꯔꯤꯁꯅꯣꯗꯨꯒ ꯑꯩ ꯑꯗꯨꯝ ꯍꯥꯏꯔꯛꯀꯦ ꯂꯣꯏꯗꯕꯅꯤꯅ ꯀꯨꯏꯅ ꯂꯩꯕꯗꯣ ꯇꯟꯕ
ꯁꯥꯏ ꯑꯃ ꯀ ꯇꯥꯂꯣ
ꯇꯥꯂꯤꯅꯦ ꯏꯁꯪ ꯏꯁꯪꯁꯪ ꯂꯥꯛꯇꯦ ꯇꯥꯂ ꯏꯆꯪ ꯆꯪꯂꯛꯇꯣꯏꯅꯦ ꯆꯠꯊꯣꯛꯄꯅ ꯌꯥꯝꯃꯤꯅꯦ
ꯑꯝ ꯎ ꯑ
ꯅꯪ ꯑꯃ ꯆꯠꯄꯗꯨꯗꯤ ꯆꯠꯇ꯭ꯔꯦ ꯅꯪ ꯀꯔꯤꯔꯥ ꯅꯪ ꯅꯪꯒꯤ ꯏꯁꯇꯦꯇꯁꯁꯦꯦꯛ ꯍꯦꯛ ꯎꯕꯗꯣ ꯍ ꯐꯣꯏꯗꯥ
ꯈꯔꯝꯕꯅꯣ ꯑꯣ ꯑꯗꯨꯗꯤ ꯑꯩ ꯑꯗꯨꯝ ꯃꯔꯛ ꯃꯔꯛꯇ ꯆꯠꯂꯦ ꯍꯥꯏꯕꯗꯤ ꯐ꯭ꯔꯤꯒꯤꯅꯤꯅꯀꯣ ꯑꯩ ꯍꯥꯟꯅ ꯑꯗꯨꯗ ꯊꯕꯛ ꯁꯨꯔꯝꯕ ꯑꯗꯨꯗ ꯃꯣꯏ ꯑꯗꯨꯝ ꯁꯨꯅꯥꯎꯕ ꯂꯥꯛꯑꯣ ꯍꯥꯏꯕꯗꯨꯗ
ꯑꯣ
ꯃꯔꯛ ꯃꯔꯛꯇ ꯑꯗꯨꯝ ꯆꯠꯂꯦ ꯋꯤꯀꯟꯗ ꯑꯗꯨꯝ ꯑꯅꯤꯔꯛ ꯑꯍꯨꯝꯂꯛ ꯆꯠꯂꯦ
ꯑꯣ
ꯄ꯭ꯔꯣꯐꯦꯁꯅꯦꯜ ꯑꯣꯏꯅ ꯃꯤꯁꯇꯔ ꯃꯅꯤꯄꯨꯔ ꯑꯣꯔ ꯃꯤꯁ ꯃꯤꯁꯇꯔ ꯏꯟꯗꯤꯌꯥꯒꯨꯝꯕ ꯊꯣꯛꯀꯦ ꯍꯥꯏꯕꯁꯨ ꯅꯠꯇꯕꯅꯤꯅ
ꯑ
ꯍ ꯍꯣꯏ ꯑꯗꯨ ꯑꯗꯨꯗꯤ ꯐꯩ ꯐꯥꯏ
ꯌꯥꯝꯅꯁꯨ ꯇꯣꯏꯅꯁꯨ ꯆꯠꯄ ꯐꯔꯛꯛꯇꯥꯕꯀꯣ ꯍꯥꯏꯕꯗꯤ ꯑꯉꯥꯡꯁꯨ ꯌꯥꯝꯕꯅꯤꯅ ꯑꯩꯅ ꯆꯠꯂꯗꯤ ꯑꯃꯗꯨꯗ ꯆꯤꯅꯤ ꯃꯇꯨꯝ ꯑꯗꯨꯗ ꯀꯥꯡ ꯃꯌꯥꯝꯗꯨꯅ ꯍꯣꯜ ꯂꯩꯔꯅꯦꯕ
ꯅꯣꯛꯅꯤꯡꯉꯦ ꯑꯃ ꯑꯃ ꯀꯔꯤ ꯍꯥꯏꯁꯤꯅ ꯑꯍꯟ ꯑꯅꯤꯗꯨꯗꯤ ꯈꯔ ꯐꯕ ꯃꯥꯜꯂꯦ ꯑꯇꯣꯟꯕꯗꯨ ꯑꯣꯏꯕ ꯃꯥꯜꯂꯦꯗ ꯉꯥꯏ ꯈꯔ ꯀꯟꯕꯗꯣ
ꯏꯁꯃꯥ ꯗꯦ ꯑꯅꯤꯗꯨꯒ ꯌꯥꯝ ꯈꯨꯠꯅꯩ ꯑꯅꯤꯗꯤꯁꯨ ꯑꯅꯤꯗꯒꯤ ꯈꯦꯠꯅꯩꯕ ꯉꯧꯕꯁꯨ ꯈꯔ ꯉꯧꯋꯤꯗꯅ ꯑꯁ ꯁꯥꯊꯤꯕꯁꯤꯗꯤ ꯍꯥꯏꯔꯅꯨ
ꯎꯝ ꯑꯗꯣ ꯃꯤ ꯑꯇꯣꯞꯄ ꯂꯧꯒꯦ ꯍꯥꯏꯔꯁꯨ ꯌꯥꯗꯕ꯭ꯔꯣ
ꯌꯥꯗꯕꯅꯦ ꯃꯤ ꯑꯅꯧꯕ ꯂꯧꯒꯦ ꯍꯥꯏꯔꯁꯨ ꯌꯥꯗꯕꯅꯦ ꯉꯧꯁꯨꯝ ꯉꯕꯒꯈ ꯀꯟ ꯊꯤꯡꯁꯨ ꯑꯅꯤ ꯂꯩꯕꯒꯤ ꯀꯨꯔꯤ ꯑꯣꯏꯒꯗꯕꯅ ꯈꯪꯗꯦ ꯃꯌꯥꯝꯁꯨ ꯑꯅꯤꯅꯦꯕꯀꯣ ꯃꯌꯥꯝ ꯃꯌꯥꯝꯕꯗꯒꯤ ꯑꯃꯨꯛ ꯃꯥꯅ ꯑꯅꯤꯅꯦ ꯑꯅꯤ ꯑꯃꯨꯛꯈꯤ ꯃꯃꯥꯅ ꯑꯃꯨꯛꯀ
ꯎ ꯑꯗ ꯅꯨꯄꯤꯗꯨꯗꯤ
ꯅꯨꯄꯤꯕꯨꯗꯤ ꯑꯃꯈꯛꯇꯅꯦ ꯅꯨꯄꯤꯗꯤ ꯑꯩꯉꯣꯟꯗ ꯈꯔ ꯀꯩꯅꯣ ꯇꯧꯋꯦ
ꯑ
ꯅꯞꯄꯦꯕ ꯑꯩꯉꯣꯟꯗ ꯃꯃꯥꯗꯨꯗꯤ ꯅꯞꯇꯕꯅꯦ
ꯑꯆꯥ ꯅꯍꯥꯟ ꯅ ꯍꯥꯏꯌꯦꯕ ꯑꯦꯁꯥꯏꯟꯃꯦꯟ ꯌꯥꯝꯃꯟꯕꯒꯤ ꯑꯉꯥꯡ ꯑꯉꯥꯎ ꯑꯗꯣꯕꯤꯅ ꯃꯃꯥ ꯉꯥꯎꯔꯦ ꯍꯥꯏꯅ ꯋꯥꯔꯦ ꯍꯥꯏꯅ ꯑꯦꯁꯥꯏꯟꯃꯦꯟ ꯌꯥꯝꯃꯟꯕꯒꯤ
ꯍꯣꯏ ꯌꯥꯝ ꯄꯤꯕꯅꯦ
ꯀꯩꯗꯧꯉꯣꯏ ꯁ꯭ꯀꯨꯜ ꯀꯥꯗꯣꯏꯅꯣ ꯃꯣꯏꯗꯨꯕꯣ ꯀꯥꯈꯤꯔꯣꯏꯗ꯭ꯔꯣ
ꯍꯣꯔꯦꯟ ꯅꯊꯪꯅꯔꯒ ꯑꯃꯨꯛ ꯐꯥꯎꯅꯁꯤꯀꯣ
ꯍꯣꯏ ꯍꯣꯏꯒ
ꯌꯥꯏꯀꯣ
ꯍꯣꯏ ꯍꯣꯏ ꯀꯥꯏꯗꯦ ꯀꯥꯏꯗꯦ ꯎꯝ ꯊꯝꯃꯦ